ꯍꯜꯂꯣ
ꯇꯥꯕ꯭ꯔꯣ
ꯍꯣꯢ ꯍꯣꯢ ꯇꯥꯏ ꯇꯥꯏ ꯏꯀꯣ ꯆꯠꯂꯗꯤ ꯍꯥꯏꯔꯛꯑꯣ
ꯅꯪ ꯚꯣꯂꯨꯝ ꯈꯔ ꯃꯈꯥ ꯂꯩꯊꯧ
ꯑꯩꯒꯤꯔꯣ ꯑꯩ ꯈꯣꯟꯖꯦꯜ ꯇꯥꯢꯌꯦꯕ ꯑ ꯇꯥꯕ꯭ꯔꯣ ꯍꯧꯖꯤꯛꯇꯤ
ꯌꯥꯔꯦ ꯌꯥꯔꯦ ꯑꯦ ꯇꯥꯏꯌꯦ
ꯐꯔꯦ ꯅꯪ ꯀꯩꯅꯣ
ꯎꯝ ꯔꯨꯝꯒꯨꯝꯕ ꯋꯤꯟꯗꯣ ꯌꯥꯝꯗꯕꯗ ꯂꯩ ꯖꯥꯠꯂꯣ
ꯂꯩ ꯖꯥꯠꯂꯣ ꯑꯩ ꯔꯨꯝ ꯔꯨꯝ ꯗꯗꯤ ꯂꯩꯗꯤ ꯂꯩꯕꯅꯦ ꯑꯗꯨ ꯏꯀꯣ ꯆꯠꯄ꯭ꯔꯣ
ꯍꯣꯏ ꯍꯣꯏ
ꯃꯄꯥꯟ ꯊꯣꯛꯀꯦ ꯑꯗꯨꯗꯤ
ꯑꯩꯅ ꯉꯥꯡꯕꯗꯣ ꯑꯩꯅ ꯇꯥꯕ ꯋꯥꯅꯤꯗ
ꯉꯥꯡꯉꯣꯗ ꯇꯥꯕ꯭ꯔꯣ ꯍꯧꯖꯤꯛꯇꯤ
ꯌꯥꯔꯦ ꯌꯥꯔꯦ ꯌꯥꯔꯦ ꯇꯥꯏꯌꯦ ꯑ ꯃ꯭ꯌꯨꯖꯤꯛꯀꯤ ꯀꯩꯅꯣ ꯕꯨꯂꯨꯝꯗꯨꯁꯨ ꯂꯣꯢ ꯂꯥꯁꯇ ꯂꯩꯈꯠꯂꯣ ꯑꯦ ꯂꯩ ꯂꯩꯊꯧꯑꯣ ꯍꯥꯏꯕ ꯂꯣꯗ ꯊꯝꯃꯣ ꯍꯥꯏꯕ ꯀꯔꯤ ꯇꯥꯏ ꯀꯃꯥꯏꯅ ꯇꯧꯕꯅꯣ
ꯀꯃꯥꯏꯅ ꯇꯧꯕꯅꯣ ꯅꯪꯒꯤꯁꯦ
ꯇꯥꯕ꯭ꯔꯣ
ꯍꯣꯏ ꯍꯣꯏ ꯇꯥꯏꯌꯦ ꯑꯗꯨ
ꯅꯪꯒꯤꯁꯦ ꯑꯩꯁꯨ ꯌꯥꯔꯦ ꯇꯥꯗ꯭ꯔꯦ ꯑꯦ ꯇꯥꯏꯌꯦ
ꯉꯥꯢꯈꯣ ꯑꯩ ꯀꯩꯅꯣ ꯊꯤꯟꯒꯦꯀꯣ ꯑꯗꯨꯗꯤ ꯑꯦꯌꯥꯔꯄꯤꯁ ꯊꯤꯟꯒꯦ
ꯀꯩꯅꯣ ꯇꯧꯕ꯭ꯔꯥ ꯉꯁꯥꯏ ꯇꯧꯕꯁꯨ ꯑꯗꯨꯃꯥꯏꯅ ꯇꯧꯕ꯭ꯔꯥ
ꯑꯩ ꯈꯪꯗ꯭ꯔꯦ ꯑꯩꯗꯤ ꯇꯧꯗ꯭ꯔꯦ ꯑꯗꯨ ꯄꯥꯏꯌꯨ ꯑꯩ ꯑꯦꯌꯥꯔꯄꯤꯁ ꯊꯤꯟꯒꯦ ꯑꯦꯌꯥꯔ ꯄꯤꯁ ꯊꯤꯟꯒꯦ
ꯌꯥꯏ ꯑꯦ ꯇꯥꯗ꯭ꯔꯦ ꯌꯥꯔꯦ ꯑꯦ ꯑꯃꯨꯛ ꯇꯥꯏ ꯈꯪꯗꯦ ꯅꯪ ꯅꯣꯏ ꯅꯪꯒꯤ ꯂꯩꯕ ꯃꯐꯝꯒꯤꯅꯦ ꯍꯥꯏꯕꯅꯦ ꯑꯗꯣ
ꯉꯥꯢꯎꯀꯣ ꯉꯥꯏꯈꯣꯀꯣ
ꯉꯥꯏꯒꯦ ꯉꯥꯏꯒꯦ ꯉꯥꯏꯔꯒ ꯂꯣꯏꯔꯦ
ꯇꯥꯕ꯭ꯔꯣ
ꯇꯥꯏꯌꯦ ꯌꯥꯔꯦ ꯌꯥꯔꯦ ꯍꯧꯖꯤꯛꯇꯤ
ꯎꯝ ꯑꯃꯨꯛꯀ ꯑꯩꯒꯤ ꯍꯜꯂꯛ
ꯍꯥꯥ
ꯑꯩꯒꯤ ꯑꯃꯨꯛꯀ ꯇꯥꯔꯛꯏꯕ
ꯑꯩꯁꯨ ꯁꯤꯔꯒꯦꯗ ꯇꯥꯔꯤꯕ꯭ꯔꯣ
ꯇꯥꯏ ꯇꯥꯏ ꯇꯥꯏ ꯍꯧꯖꯤꯛ ꯇꯥꯗ꯭ꯔꯦ ꯑꯃꯨꯛꯀꯥ ꯑꯩꯒꯤ
ꯑꯣ
ꯌꯥꯔꯦꯀꯣ ꯅꯪꯒꯤ
ꯌꯥꯔꯦ
ꯎꯝ
ꯀꯩꯗꯧꯔꯤꯅ‌ꯣ
ꯍꯥ ꯀꯩꯗꯧꯔꯨꯅꯤ ꯍꯧꯖꯤꯛ ꯀ꯭ꯂꯥꯁ ꯂ‌ꯣꯏꯔ ꯑꯗꯨꯝ ꯐꯝꯃ ꯂꯩꯗ ꯅꯪꯗꯦ
ꯑꯣ ꯑꯩꯁꯨ ꯋꯤꯟꯗꯣꯗ ꯂꯦꯞꯄꯒ ꯍꯧꯗꯣꯡ ꯃꯆꯥ ꯑꯃ ꯌꯦꯡ ꯂꯩꯔꯤ
ꯑꯗꯨꯁꯨ ꯑꯗꯨꯝ ꯊꯕꯛ ꯃꯥꯟꯅꯅ
ꯍꯣꯏ ꯃꯣꯏ ꯀꯔꯤ ꯇꯧꯔꯛꯀꯦꯔꯥ ꯍꯥꯏꯕꯗꯣ ꯊꯕꯛ ꯂꯩꯃꯟꯗꯕꯒꯤ ꯍꯧꯗꯣꯡ ꯑꯣꯏꯅ ꯌꯦꯡꯂꯒ ꯂꯩꯔꯦ
ꯑꯠꯆꯥ ꯑꯠꯆꯥ ꯑꯗꯨ ꯅꯨꯡꯉꯥꯏꯔꯤꯕꯣ ꯀꯔꯝ ꯀꯔꯝ ꯇꯧꯔꯤꯒꯦ
ꯅꯨꯡꯉꯥꯏꯔꯤ ꯅꯨꯡꯉꯥꯏ ꯅꯨꯡꯉꯥꯏꯌꯦ ꯍꯥꯏꯇꯥꯔꯦꯅ ꯊꯕꯛꯁꯨ ꯇꯧꯗꯕꯅꯤꯅ ꯇꯨꯃꯤꯟꯅ ꯐꯝꯃꯒ ꯇꯥꯔ ꯂꯩꯅꯤꯅ
ꯎꯝ ꯑꯌꯥꯝꯕ ꯍꯣꯏ ꯑꯌꯥꯝꯕ ꯀꯩꯅꯣ ꯇꯧꯕꯁꯦ ꯅꯨꯄꯤ ꯈꯣꯏꯕꯨ ꯀꯣꯜ ꯇꯧꯕꯁꯤ ꯁꯤ ꯉꯥꯛꯇ ꯇꯥꯔꯦꯅꯦ ꯍꯥ ꯆꯥꯔ ꯊꯛ ꯆꯥꯔ ꯊꯛꯄ ꯉꯥꯛꯇ ꯇꯧꯔ ꯂꯩꯔꯦ ꯍꯥ
ꯆꯥꯔꯒ ꯊꯛꯂꯒ
ꯍꯦ ꯀꯔꯤ ꯍꯣꯠꯅꯔꯤꯒꯦ
ꯍꯣꯠꯅꯕꯒꯁꯦ ꯂꯣꯏꯈ꯭ꯔꯦꯗ
ꯑ ꯑ ꯑꯩ ꯑꯩꯒꯤ ꯏꯃꯥꯟꯅꯕꯒꯤ ꯃꯑꯣꯡꯗ ꯍꯥꯏ ꯂꯥꯏꯔꯤꯛ ꯅꯣꯏꯗꯤ ꯂꯥꯏꯔꯤꯛ ꯇꯝꯂꯤꯕ꯭ꯔꯣ ꯑꯩꯈꯣꯏꯗꯤ ꯂꯥꯏꯔꯤꯛ ꯄꯥꯕ ꯂꯣꯏꯔꯦ ꯍꯥꯏꯕꯅꯤ
ꯍꯣꯏ ꯑꯗꯨꯅꯦ ꯄꯥꯕ ꯂꯣꯏꯔꯦ ꯄꯥꯅꯤꯡꯉꯥꯏ ꯂꯩꯇ꯭ꯔꯦ ꯄꯥꯃꯟꯗꯅ
ꯑ ꯑ ꯑꯗꯨ ꯀꯩꯅꯣ ꯑ ꯀꯗꯥꯏꯋꯥꯏꯗ ꯂꯩꯕ꯭ꯔꯣ ꯑꯗꯨꯔꯣꯝꯗ
ꯑ ꯑꯩꯁꯦ ꯍꯧꯖꯤꯛꯀꯥꯟꯗꯤ ꯑꯩ ꯊꯥ ꯑꯃ ꯌꯧꯔꯦ ꯏꯆꯦꯒꯤ ꯃꯅꯥꯛꯇ ꯃꯄꯥꯟꯗ ꯆꯠꯄ
ꯑꯣ ꯃꯄꯥꯟꯗ
ꯍꯣꯏ ꯃꯄꯥꯟ ꯍꯥꯏꯕꯗꯤ ꯌꯥꯝ ꯃꯄꯥꯟꯗꯤ ꯅꯠꯇꯦꯀꯣ ꯈꯔ ꯃꯄꯥꯟ
ꯎꯝ ꯑꯩꯈꯣꯏ ꯃꯅꯨꯡꯗꯔꯣ ꯑꯩꯈꯣꯏꯒꯤ ꯀꯩꯅꯣ ꯃꯅꯨꯡꯗꯔꯣ
ꯍꯣꯏ ꯑꯩꯈꯣꯏꯒꯤ ꯃꯅꯨꯡꯗꯅꯦ
ꯎꯝ ꯑꯆꯥ ꯑꯆꯥ ꯀꯗꯥꯏ ꯀꯗꯥꯏ ꯋꯥꯏꯗꯔꯣ ꯀꯗꯥꯏ ꯋꯥꯏꯗꯔꯣ ꯃꯊꯛꯂꯣ ꯃꯈꯥꯔꯣ
ꯃꯊꯛꯇꯗꯤ ꯄꯥꯏꯌꯦꯕꯀꯣ ꯑꯩꯅ ꯆꯠꯄꯗꯣ
ꯍꯣꯏ ꯍꯣꯏ
ꯃꯊꯛꯇ ꯄꯥꯏꯔꯒ ꯆꯠꯂꯁꯨ ꯌꯥꯝ ꯂꯥꯞꯅꯗꯤ ꯄꯥꯏꯗꯕꯗꯣ ꯈꯪꯕ꯭ꯔꯥ
ꯍꯣꯏ ꯍꯣꯏ ꯍꯣꯏ
ꯃꯤꯅꯤꯠ ꯑ ꯀꯨꯟꯊ꯭ꯔꯥꯒꯨꯝꯕ ꯄꯥꯏꯔꯒ ꯌꯧꯐꯝꯗ ꯆꯠꯄ
ꯑꯆꯥ ꯑꯗꯨ ꯑꯗꯨ ꯑꯗꯨ ꯕꯔꯥꯗꯁꯨ ꯑꯗꯨꯝ ꯍꯥꯏꯕ ꯌꯥꯏꯗ
ꯍꯣꯏ
ꯇꯦꯂꯞꯅ ꯚꯔꯥꯗ ꯁꯤꯃꯨꯛ ꯂꯧꯋꯦ ꯍꯥꯏꯕꯗꯨꯁꯨ ꯑꯗꯨꯝ ꯍꯥꯏꯕ ꯌꯥꯏ ꯑꯗꯨꯗꯤ ꯃꯅꯥꯔꯝꯅꯤ ꯃꯅꯥꯔꯝꯅꯤ ꯏꯕꯥꯅꯤ
ꯑ ꯍꯣꯏ ꯌꯥ ꯈꯪꯗꯦ ꯑꯩꯅ ꯂꯩ ꯑ ꯑꯩꯅ ꯄꯥꯏꯕꯗꯣ ꯃꯥꯒꯤ ꯀꯩꯅꯣꯗ ꯂꯤꯁꯤꯡ ꯑꯍꯨꯝ ꯆꯥꯃꯉꯥꯒꯨꯝꯕ ꯂꯧꯕ ꯃꯥꯂꯦ
ꯎꯝ ꯃꯥꯟꯅꯥꯔꯦ ꯃꯥꯟꯅꯥꯔꯦ ꯃꯥꯟꯅꯥꯔꯦ ꯏꯕꯥꯅꯤ ꯂꯩꯐꯝꯁꯤ ꯃꯥꯟꯅꯥꯔꯦ
ꯌꯥꯝ ꯐꯩꯌꯦꯅꯦ ꯑꯗꯨꯗꯤ ꯑꯁ ꯑꯩꯗꯤ ꯑꯁꯤꯗ ꯂꯩꯕꯗꯣ ꯀꯅꯥꯝꯇ ꯈꯪꯅꯗꯦꯕ
ꯑꯆꯥ ꯑꯗꯨ ꯑꯩꯒꯤꯗꯤ ꯈꯔ ꯑꯥꯎꯠꯁꯀꯔꯠ ꯃꯐꯝꯗ ꯂꯩꯕꯅꯦꯀꯣ
ꯑꯥ ꯑꯩ ꯑꯩ ꯂꯩꯕ ꯁꯨꯅꯦ
ꯑꯣ ꯑꯩꯗꯤ ꯀꯩꯅꯣ ꯇꯧꯔꯤꯕꯀꯣ ꯑꯣꯖꯥ ꯇꯧꯔꯤꯝꯅꯤ
ꯑꯥ
ꯅꯪꯗꯤ ꯀ꯭ꯔꯤ ꯀ꯭ꯔꯤ ꯑꯗꯨ ꯍꯣꯠꯅꯔꯤꯒꯦ ꯑꯦꯛꯖꯥꯝꯒꯨꯝꯕ ꯇꯧꯔꯤꯞꯖꯥꯠꯂ
ꯑꯩ ꯍꯣꯠꯅꯕ ꯂꯣꯏꯔꯦ ꯍꯥꯏꯔꯒ ꯑꯃꯨꯛ ꯍꯪꯉꯦ ꯅꯪꯁꯨ
ꯍꯦ ꯑꯗꯨ
ꯑꯥ ꯍꯧꯖꯤꯛ ꯀꯥꯟꯁꯦ ꯑꯩꯀꯣ
ꯎꯝ
ꯅꯍꯥꯟ ꯃꯥꯔꯁ ꯃꯥꯔꯁ ꯑꯣ ꯃꯥꯔꯁ ꯑꯦꯄ꯭ꯔꯤꯜ ꯑꯦꯄ꯭ꯔꯤꯜꯗ ꯏꯟꯇꯔꯟꯁꯤꯞ ꯄꯨꯕ ꯂꯣꯏꯔꯦ ꯑꯗꯨꯒꯤ ꯑꯩꯅ ꯑꯃꯨꯛꯀ ꯁ꯭ꯋꯥꯏꯗ ꯏꯆꯦꯁꯨ ꯁ꯭ꯋꯥꯏꯗ ꯑꯣꯖꯥ ꯑꯣꯏꯔ ꯂꯩꯕꯅꯦ ꯏꯆꯦ ꯃꯅꯥꯥꯛꯇ ꯑꯩꯅ ꯁꯨꯝꯅ ꯁꯨꯝ ꯀꯣꯏꯔꯛꯄ ꯍꯥꯏꯁꯦꯔꯥ ꯇꯨꯝ ꯂꯥꯛꯄ
ꯑꯠꯁꯥ ꯑꯠꯁꯥ
ꯑꯁ ꯉꯁꯤꯁꯦ ꯅꯣꯡ ꯆꯨꯕ꯭ꯔꯥ
ꯑꯈꯣꯏꯒꯤꯁꯤ ꯉꯥꯍꯥꯛ ꯆꯨꯋꯦ
ꯍꯣꯏ ꯍꯥ
ꯎꯝ ꯑꯗꯨ ꯌꯥꯝ ꯍꯣꯏ ꯍꯣꯏ ꯍꯧꯖꯤꯛꯇꯤ ꯅꯨꯡꯁꯥ ꯊꯣꯛꯑꯦ ꯑꯃꯨꯛꯀ
ꯍꯣꯏꯅꯦ ꯑꯁꯤꯗꯁꯨ ꯅꯨꯡꯁꯥ ꯊꯣꯑꯦ
ꯑꯠꯁꯥ ꯉꯁꯥꯏ ꯉꯥꯍꯥꯛ ꯆꯨꯋꯦ ꯄꯨꯡ ꯇꯔꯥ ꯑꯗꯨꯋꯥꯏ ꯀꯨꯝꯕꯗ ꯆꯨꯔꯝꯅꯤ
ꯑꯥ ꯅꯨꯃꯤꯠ ꯀꯌꯥ ꯑꯣꯏꯔꯦ ꯅꯣꯏꯁꯦ ꯏꯪꯕ
ꯑꯈꯣꯏꯔꯣ
ꯍꯥꯏ
ꯀ꯭ꯔꯤ ꯏꯪꯕ ꯍꯥꯏꯕꯗꯤ
ꯑꯗꯨꯝ ꯌꯥꯝꯅ ꯁꯥꯗꯕꯗꯣ
ꯑꯣꯁ ꯀꯗꯥꯏ ꯁꯥꯔꯣꯏꯔꯣ ꯐꯖꯅ ꯁꯥꯏꯌꯦ
ꯑꯦ ꯑꯗꯨꯗꯤ ꯑꯈꯣꯏꯗꯤ ꯉꯔꯥꯡ ꯁꯥꯗꯦꯅꯦ ꯌꯥꯝ ꯁꯥꯕ ꯑꯣꯏꯗꯦꯅ
ꯑꯦ ꯑꯈꯣꯏ ꯁ ꯍꯣꯏ ꯍꯣꯏ ꯍꯣꯏ ꯍꯣꯏ ꯑꯗꯨꯗꯤ ꯌꯥꯝ ꯋꯥꯡꯕ ꯑꯣꯏꯗꯦ ꯑꯈꯣꯏꯗꯤ ꯑꯗꯨꯕꯨ ꯁꯥꯗꯤ ꯑꯗꯨꯝ ꯁꯥꯏ ꯁꯥꯕꯗꯤ ꯑꯗꯨꯝ ꯁꯥꯏ ꯎꯝ ꯑꯗꯣ ꯅꯨꯡꯗꯥꯡꯗꯩ ꯑꯃꯨꯛꯀ ꯏꯪꯉꯦ
ꯑꯁ ꯅꯪꯅ ꯅꯨꯡꯗꯥ ꯑꯣ ꯑꯁꯤꯗꯤ ꯅꯨꯡꯗꯥꯡꯗꯗꯤ ꯁꯥꯏꯌꯦꯅ ꯑꯩꯈꯣꯏꯒꯤꯗꯤ ꯀꯃꯥꯏ ꯇꯧꯕꯅꯣ
ꯑꯣꯏ ꯍꯣꯏ ꯑꯗꯨ ꯁꯥꯗꯤ ꯁꯥꯏꯌꯦ ꯑꯗꯨꯕꯨ ꯅꯨꯡꯊꯤꯟ ꯍꯦꯟꯒ꯭ꯔꯗꯤ ꯑꯃꯨꯛꯀ ꯅꯨꯡꯗꯥꯡꯅ ꯏꯪꯉꯦ
ꯑꯣ ꯀꯅꯥ ꯀꯅꯥ ꯂꯩꯕ꯭ꯔꯣ
ꯈꯣꯏꯁꯤ ꯑꯥ ꯑꯣꯖꯥꯈꯣꯏꯒ ꯂꯩꯃꯤꯟꯅꯔꯦ ꯏꯁꯇꯨꯗꯦꯟꯈꯣꯏꯒ ꯂꯩꯃꯤꯟꯅꯩ
ꯑꯣ ꯑꯁ ꯑꯁꯦꯡꯕ ꯈꯣꯏꯅꯤ ꯂꯩꯃꯤꯟ ꯑꯈꯣꯏꯅꯤ ꯂꯩꯃꯤꯟꯅꯕꯁꯦ ꯍꯥꯏꯒꯦ ꯇꯧꯋꯦ ꯈꯣꯏꯅꯤ ꯂꯩꯕ ꯁꯦ ꯃꯐꯝ ꯃꯥꯟꯅꯕ ꯃꯥꯜꯂꯦ
ꯃꯥꯅꯩ ꯃꯟꯅꯩ ꯅꯪꯅ ꯍꯥꯏꯕꯗꯨ ꯀꯩꯅꯣ ꯑꯣꯏꯔꯗꯤ ꯑꯗꯨꯝ ꯃꯥꯟꯅꯔꯦ ꯃꯐꯝ ꯎꯝ
ꯀꯩꯅꯣ ꯖꯨꯕꯤꯒ ꯌꯥꯝ ꯍꯣꯡꯕ꯭ꯔꯣ ꯅꯣꯏ ꯁꯥꯏꯠ ꯅꯣꯏ ꯂꯩꯀꯥꯏꯗ
ꯖꯨꯨꯕꯤꯗꯤ ꯀꯌꯥ ꯍꯣꯡꯕ ꯑꯣꯏꯗ꯭ꯔꯦ ꯑꯗꯨꯕꯨ ꯀ꯭ꯔꯤ ꯀꯣꯡꯀ꯭ꯋꯥ ꯃꯔꯨ ꯑꯣꯏꯕ꯭ꯔꯣ ꯃꯣꯏꯒꯤ
ꯍꯥ ꯍꯥ ꯍꯥꯥ
ꯍꯣꯏ ꯑꯗꯨꯗꯗꯤ ꯐꯖꯅ ꯍꯨꯖꯤꯛ ꯑꯩ ꯅꯪꯕꯨ ꯋꯥꯔꯤ ꯁꯥꯔꯤꯕꯁꯨ ꯑꯗꯨꯒꯤꯅꯤ
ꯑ ꯑꯗꯨ ꯑꯗꯨꯒꯤ ꯄꯥꯝꯕꯤꯗꯣ ꯌꯦꯡꯉꯤꯔꯣ
ꯍꯣꯏ ꯑꯗꯨ ꯄꯥꯝꯕꯤ ꯌꯦꯡꯉꯒ ꯑꯗꯨꯝ ꯇꯧꯋꯤ
ꯑꯩꯗꯤ ꯋꯥꯁ ꯍꯧꯖꯤ ꯉꯁꯤꯗꯤ ꯑꯥ ꯅꯣꯡ ꯈꯔ ꯉꯁꯥꯏ ꯇꯥꯕꯗꯣ
ꯍꯣꯏ ꯍꯣꯏ
ꯏꯪꯕ ꯂꯥꯛꯄꯒꯤ ꯑꯩꯗꯤ ꯑꯩꯈꯣꯏ ꯋꯤꯟ ꯋꯤꯟꯗꯣ ꯃꯅꯥꯛꯇ ꯊꯣꯡꯅꯥꯎ ꯃꯅꯥꯛꯇ ꯍꯧꯗꯣꯡ ꯑꯅꯤ ꯄꯥꯏꯔꯛ ꯇꯧꯔꯛ ꯂꯥꯛꯑꯦꯕꯀꯣ ꯑꯗꯨ ꯍꯧꯗꯣꯡꯗꯣ ꯌꯦꯡꯉ ꯂꯩꯔꯤꯅꯦ
ꯑꯩ ꯍꯥ
ꯑꯁ ꯑꯩꯈꯣꯏ ꯑꯩꯅ ꯂꯩꯕ ꯃꯅꯥꯛꯇꯗꯤ ꯌꯣꯡꯁꯨ ꯌꯥꯝꯃꯦꯕ ꯈꯪꯕ꯭ꯔꯥ
ꯑꯁꯥ ꯁꯥ
ꯑꯗꯨꯒꯤ ꯌꯣꯡꯁꯨ ꯑꯃꯨꯛ ꯌꯦꯡꯕ ꯍꯧꯗꯣꯡꯁꯨ ꯑꯃꯨꯛ ꯌꯦꯡꯕ ꯍꯨꯢꯁꯨ ꯌꯦꯡꯕ ꯑꯩꯒꯤ ꯊꯕꯛ
ꯌꯥꯏ ꯌꯥꯏ ꯑꯗꯨꯁꯨ ꯅꯨꯡꯉꯥꯏꯕ ꯑꯃꯥꯅꯤ ꯀꯩꯅꯣ
ꯍꯣꯏ
ꯑꯗꯨ ꯌꯦꯡ ꯌꯦꯡꯅ ꯋꯥꯔꯤ ꯈꯔꯀ ꯏꯔꯣ ꯏꯔꯣꯅꯦ ꯀꯩꯅꯣ
ꯑꯁ ꯁꯦꯡꯕ ꯑꯗꯣ ꯑꯩꯁꯦ ꯈꯔ ꯈꯔ ꯄꯡꯕ ꯍꯥꯏꯁꯤꯔꯥ ꯌꯥꯝ
ꯍꯦꯔꯥ ꯅꯪꯁꯨ ꯍꯣꯢꯗ ꯅꯨꯡꯉꯥꯏꯇꯦꯗ ꯑꯗꯨꯗꯤ ꯑ ꯑꯗꯨ ꯏꯟꯇꯔꯟꯁꯤꯞ ꯏꯟꯇꯔꯟꯁꯤꯞꯇꯤ ꯀꯔꯤꯒꯤ ꯇꯧꯔꯤꯕ꯭ꯔꯣ
ꯑꯗꯨꯗꯤ ꯅꯣꯡꯃ ꯐꯖꯅ ꯍꯥꯏꯒꯦ
ꯑꯨꯝ
ꯇꯟꯖꯥ ꯆꯥꯕꯗ
ꯑꯠꯆꯥ ꯆ ꯈ ꯀꯩꯅꯣ ꯑꯣꯏꯕꯗꯂꯣ ꯏꯁꯄꯦꯁꯦꯜ ꯑꯣꯏꯕꯖꯠꯂꯣ ꯏꯟꯇꯔꯟꯁꯤꯞꯁꯦ
ꯍꯣꯏ ꯑꯩ ꯑꯃꯨꯛ ꯂꯥꯛꯑꯒꯦ ꯋꯤꯟꯗꯣ ꯑꯃꯔꯣꯝꯗ ꯌꯦꯟ ꯑꯍꯨꯝꯁꯨ ꯐꯝ ꯌꯦꯟ ꯍꯥꯏꯕꯗꯤ ꯃꯊꯛ ꯄꯥꯏꯕ ꯌꯦꯟꯗꯣ ꯑꯍꯨꯝ ꯐꯝꯃꯒ ꯂꯩ
ꯍꯣꯏ ꯍꯣꯏ ꯍꯣꯏ ꯑꯁ ꯃꯣꯏ ꯂꯩꯐꯝꯁꯤꯗꯤ ꯑꯈꯣꯏ ꯑꯈꯣꯏꯒꯤ ꯂꯩꯐꯝ ꯑ ꯑꯩꯈꯣꯏꯅ ꯍꯥꯟꯒꯗꯧꯕ ꯃꯐꯝꯒꯤ ꯑꯣꯏꯔꯗꯤ ꯅꯍꯥꯟꯗꯒꯤ ꯌꯣꯡꯒꯨꯝꯕ ꯀꯩꯅꯣꯒꯨꯝꯕꯁꯤ ꯂꯣꯏꯅ ꯁꯤꯔꯝꯅꯤꯗ
ꯑꯁ ꯑꯁꯦꯡꯕꯀꯣ ꯑꯩ ꯑꯩꯈꯣꯏ ꯔꯨꯝ ꯅꯍꯥꯟ ꯏꯆꯦ ꯑꯩꯈꯣꯏꯅꯤꯅ ꯑ ꯀꯩꯅꯣ ꯑꯩꯈꯣꯏ ꯑ ꯗꯒꯤ ꯏꯟꯁꯥꯡ ꯄꯨꯔꯛꯄ ꯃꯐꯝꯗꯣ ꯈꯪꯕ ꯅꯠꯇ꯭ꯔꯣ
ꯍꯣꯏ ꯍꯣꯏ ꯍꯣꯏ
ꯑꯗꯨꯗ ꯑ ꯅꯍꯥꯟ ꯂꯩꯕ ꯆꯠꯂꯦꯕꯀꯣ ꯊꯥꯔꯁꯗꯦꯒ ꯁꯟꯗꯦ ꯍꯥꯡꯉꯦꯅ
ꯍꯣꯏ ꯍꯣꯏ
ꯑꯗꯨꯒꯤ ꯑꯩꯅ ꯑꯩꯈꯣꯏꯅꯤꯗꯣ ꯁꯟꯗꯦꯗ ꯆꯠꯂꯦ ꯑꯩꯈꯣꯏꯅꯤꯗꯣ ꯁꯥꯢꯑꯦ ꯍꯥꯏꯅ ꯋꯤꯟꯗꯣ ꯑꯃꯔꯣꯝꯗ ꯊꯤꯡꯕꯤꯔꯦ ꯑꯃꯔꯣꯝꯗ ꯊꯤꯡꯗꯕ
ꯑꯁꯥ
ꯑꯗꯣ ꯌꯣꯡꯗꯣ ꯃꯆꯥ ꯑꯣꯏꯕꯒꯤ ꯃꯀꯣꯛꯇꯣ ꯆꯪꯕ ꯆꯜ ꯆꯜꯂꯦꯕꯀꯣ ꯑꯁ ꯆꯟꯕꯒꯤ ꯑꯩꯈꯣꯏ ꯔꯨꯝꯗ ꯌꯣꯡꯅ ꯁꯅꯥꯕꯤꯕ ꯄꯅꯤꯅꯦ ꯐꯨꯅꯤꯡꯕꯁꯤꯗꯤꯀꯣ ꯂꯥꯁ
ꯀꯩꯅꯣ ꯌꯣꯛꯇꯨꯝ ꯌꯣꯛꯈ꯭ꯔꯣꯅ ꯑꯗꯣ ꯂꯐꯣꯏ ꯑꯃ ꯑꯅꯤ ꯊꯝꯃꯒ ꯑꯗꯨꯝ ꯊꯦꯝꯃꯒ ꯆꯪꯍꯟꯈ꯭ꯔꯣ ꯔꯨꯝꯗ
ꯈꯪꯗꯦ ꯑꯗꯨꯃꯥꯏꯅ ꯇꯧꯔꯁꯦ ꯑꯩꯗꯤ ꯌꯣꯡꯁꯦ ꯃꯁꯛ ꯇꯣ ꯑꯃꯔꯛ ꯀꯤꯑꯦꯕ
ꯎꯝ
ꯑꯩꯈꯣꯏ ꯃꯥꯟꯃꯟꯕꯒꯤꯀꯣ ꯍꯥꯏꯕ ꯇꯥꯔꯦ ꯃꯤ ꯃꯥꯟꯃꯟꯕꯒꯤ
ꯑꯆꯥ ꯑꯗꯨ ꯑ ꯁꯟꯗꯦꯒ ꯀꯩꯗꯧꯉꯩꯅꯦꯕ ꯕꯖꯥꯔ ꯑꯩꯈꯣꯏꯅ ꯑꯃꯨꯛꯀ ꯊꯥꯔꯁꯗꯦꯒ ꯃꯟꯗꯦ ꯑꯣꯏꯕꯅꯦ
ꯊꯥꯔꯁꯗꯦꯒ ꯀꯩꯅꯣꯅꯦ ꯊꯥꯔꯁꯗꯦꯒ ꯁꯟꯗꯦ
ꯁꯟꯗꯦꯁꯨ ꯑ ꯁꯟꯗꯦꯁꯨ ꯑꯗꯨꯝ ꯍꯥꯡꯉꯦ ꯃꯔꯛ ꯃꯔꯛꯇ ꯑꯗꯨꯕꯨ ꯑꯩꯈꯣꯏꯒꯤꯅ ꯃꯦꯟꯗꯤ ꯊꯔꯁꯗꯦꯒ ꯃꯟꯗꯦ ꯃꯟꯗꯦꯅ ꯃꯦꯟ ꯑꯣꯏꯌꯦ ꯑꯃꯨꯛꯀ ꯑꯩꯈꯣꯏꯒꯤꯅ
ꯑꯣ ꯉꯔꯥꯡꯗꯤ ꯂꯣꯀꯦꯜꯒꯤ ꯄꯣꯠ ꯌꯥꯝ ꯂꯩꯔꯦ ꯑꯩꯈꯣꯏꯅꯤꯗꯣ
ꯑꯣ ꯑꯆꯥ ꯑꯆꯥ ꯑꯁ ꯑꯩꯈꯣꯏꯗꯤ ꯁ꯭ꯀꯨꯜꯗ ꯂꯩꯕꯅꯤꯅ ꯆꯥꯛ ꯌꯦꯟꯁꯥꯡꯁꯨ ꯎꯄꯥꯏ ꯂꯩꯇ꯭ꯔꯦ ꯆꯝꯐꯨꯠꯁꯨ ꯆꯥꯕ ꯐꯪꯗ꯭ꯔꯦ
ꯑ ꯑꯩꯈꯣꯏ ꯑꯩꯈꯣꯏ ꯏꯆꯦꯈꯣꯏꯅꯤꯗꯤ ꯈꯣꯡꯗ꯭ꯔꯨꯝꯒꯨꯝꯕ ꯆꯝꯐꯨꯠꯀꯤ ꯆꯝꯐꯨꯠ ꯉꯥꯛꯇ ꯂꯩꯌꯦ
ꯆꯥꯗꯕ ꯀꯨꯏꯔꯦ
ꯅꯪꯅ ꯀꯩꯅꯣ ꯁꯨꯇꯤ ꯂꯩꯕ ꯀꯥꯟꯗ ꯂꯥꯛꯄ ꯌꯥꯏ
ꯗꯦꯠ ꯇꯨꯗ ꯁꯨꯇꯤꯗꯤ ꯐꯪꯒꯅꯤ ꯑꯗꯨꯕꯨ ꯑꯩꯁꯦ ꯍꯜꯂꯒꯦꯅ ꯈꯜꯂꯤꯕꯅꯦ ꯑꯃꯨꯛꯒ ꯑꯩ ꯂꯥꯛꯒꯅꯤ ꯂꯥꯛꯒꯅꯤ ꯑꯩꯒꯤ ꯁꯝꯃꯔ ꯚꯦꯀꯦꯁꯟꯗꯨ ꯂꯣꯏꯔꯒ ꯑꯗꯨꯝ ꯂꯥꯛꯄꯒꯤ
ꯑꯣ ꯏꯆꯦꯈꯣꯏꯁꯨ ꯁꯝꯃꯔ ꯚꯦꯀꯦꯁꯟ ꯊꯥꯗꯣꯏꯅꯦ ꯃꯣꯏꯒꯤ ꯀꯩꯅꯣꯁꯤꯡꯁꯨ ꯑꯉꯥꯡꯁꯤꯡꯗꯣ
ꯑꯣ ꯑꯩꯗꯤ ꯑꯗꯨꯕꯨ ꯑꯩꯈꯣꯏꯔꯣꯝꯗꯤ ꯍꯜꯂꯣꯏ ꯑꯩꯈꯣꯏꯔꯣꯝꯗꯤ ꯌꯥꯗꯦꯅꯀꯣ ꯍꯟꯕ
ꯍꯣꯏ ꯍꯣꯏ ꯍꯣꯏ
ꯍꯟꯕꯕꯨꯗꯤ ꯌꯥꯏ ꯑꯗꯨ ꯍꯜꯂꯒ ꯄꯥꯏꯊꯥꯕ ꯃꯐꯝꯗꯨꯗ ꯑꯗꯨꯝ ꯂꯩꯕ ꯌꯥꯏ ꯑꯗꯨꯕꯨ ꯑꯩꯅ ꯆꯠꯅꯤꯡꯗꯕ ꯑꯗꯨꯝ
ꯀꯥꯢ ꯆꯠꯂꯅꯤ
ꯑꯗꯨ ꯑꯗꯨꯁꯨ ꯂꯥꯏꯔꯤꯌꯦ ꯕꯔꯥꯗꯨ ꯇꯨꯌꯦꯜꯐꯀꯦ ꯂꯩꯌꯦ ꯈꯨꯗꯛꯀꯤꯗꯤ
ꯎꯝ ꯀꯩꯅꯣ ꯅꯪꯅ ꯍꯥꯏꯔꯤꯁꯦ ꯇꯨꯌꯦꯦꯜꯐ ꯀꯦ ꯂꯩꯑꯦ ꯍꯥꯏꯌꯦꯕ
ꯍꯣꯏ ꯍꯣꯏ ꯈꯨꯗꯛꯀꯤ
ꯎꯝ ꯎꯝ
ꯑꯩ ꯑꯩꯅ ꯅꯍꯥꯟꯗꯒꯤ ꯀꯛꯇꯕꯩꯅꯦꯕ ꯑꯗꯨ ꯅꯥꯏꯟ ꯇꯦꯟ ꯔꯣꯝꯗꯗꯤ ꯑꯃꯨꯛꯀ ꯅꯪꯅ ꯉꯁꯥꯏ ꯍꯥꯏꯕ ꯃꯃꯟꯗꯣ ꯆꯞ ꯃꯥꯟꯅ ꯂꯩꯌꯦꯕ
ꯑꯣ ꯑꯩꯅ ꯅꯍꯥꯟ ꯂꯥꯛꯄꯗꯨꯗꯤ ꯂꯤꯁꯤꯡ ꯑꯍꯨꯝꯒ
ꯎꯝ
ꯀꯥ ꯇꯔꯦꯠ ꯂꯥꯛꯄꯒꯨꯝ ꯇꯧꯋꯦ
ꯑꯣ ꯑꯣ ꯑꯩꯗꯤ ꯁꯤ ꯀꯩꯅꯣꯗ